ꯍꯜꯂꯣ
ꯍꯜꯂꯣ
ꯑꯁ ꯀꯩꯗꯧꯔꯤꯅꯣ
ꯀꯩꯁꯨ ꯇꯧꯗꯦ ꯅꯪꯗꯤ
ꯕꯣ ꯃꯥꯂꯒꯣ
ꯍ ꯅꯦꯔꯥ ꯍꯔꯥꯎꯋꯦ ꯅꯪ ꯎꯕ ꯐꯪꯕꯅꯤꯅꯀꯣ
ꯑꯁ ꯎꯕ ꯄꯥꯉꯝꯃꯅꯤ ꯃꯪꯗꯨ ꯎꯕ꯭ꯔꯥ ꯑꯩꯗ
ꯉꯁꯥꯏ ꯑꯣꯏꯗꯗꯤ ꯃꯁꯛ ꯏ ꯃꯁꯛ ꯏ ꯃꯁꯛ ꯏꯐ ꯐꯖꯔꯒ
ꯁꯝ ꯀꯥ ꯄꯨꯔꯥ ꯀꯥ ꯑ ꯀꯩꯅꯣ ꯇꯧꯔ ꯑꯈꯕꯤ ꯑꯗꯨꯃꯥꯏꯅ ꯊꯣꯛꯣꯛꯄꯗꯨꯔꯣ ꯑꯩꯁꯦ
ꯅꯪꯒꯤ ꯃꯍꯧꯁꯥꯒꯤ ꯐꯖꯕꯗꯣ ꯉꯁꯤꯗꯤ ꯐꯖꯅ ꯎꯔꯦꯅꯦ
ꯑꯁ ꯅꯍꯥꯟꯈꯩꯗꯤ ꯎꯗꯕꯩ ꯇꯏ꯭ꯄꯇ
ꯎ ꯑꯗꯨꯗꯤ ꯀꯣꯏꯏꯁꯤꯅ ꯎꯗꯕ
ꯎꯝ
ꯅꯪꯗꯤ ꯅꯣꯡꯃꯗꯒ ꯎꯅꯁꯦ ꯈꯣꯠꯁꯤ ꯁꯨꯡꯍꯥꯏ ꯍꯥꯏꯗꯤ
ꯋꯥꯇꯔ ꯀꯩꯅꯣꯗꯣ ꯀꯩꯅꯣꯗꯣ ꯏꯁꯤꯡ ꯁꯥꯟꯅꯕꯒꯤꯗꯣ ꯆꯠꯂꯨꯁꯤꯔꯥ
ꯏꯁꯤꯡ ꯁꯦꯟꯅꯅꯕꯩꯗꯤ ꯀꯥꯏꯗꯅꯣ
ꯑꯁꯤ ꯀꯩꯅꯣꯣꯔꯣꯝꯗ ꯈꯪꯗ꯭ꯔꯣ ꯃꯤ ꯌꯥꯝ ꯆꯠꯅꯩꯁ ꯏꯁꯤꯡ ꯁꯥꯟꯅꯕ ꯆꯠꯄ
ꯏꯁꯤꯡ ꯁꯅꯥꯕ ꯆꯠꯄ
ꯑꯥ
ꯄꯥꯒꯂꯣ
ꯑꯥꯎ
ꯍꯣꯏ ꯆꯠꯁꯦ ꯆꯠꯁꯦ
ꯀꯅꯥ ꯀꯅꯥ ꯆꯠꯁꯤꯒꯦ
ꯏꯕꯅꯤ ꯈꯛꯇꯥ ꯆꯠ ꯂꯣꯏꯔꯦ ꯀꯩꯅꯣ
ꯌꯥꯌꯦ
ꯅꯣꯏ ꯍꯦꯔꯧꯑꯒ ꯆꯠꯁꯦ ꯍꯥꯏꯔꯣ ꯅꯣꯏ ꯍꯦꯔꯣ ꯄꯨꯒꯦ ꯍꯥꯏꯔꯣ
ꯌꯥꯔꯣꯏꯗ
ꯁꯤꯁ ꯅꯣꯏꯟꯅ ꯍꯦꯔꯣ ꯄꯨꯅꯤꯡꯕꯥ ꯃꯥꯜꯂꯤꯗ
ꯄꯨꯔꯣꯏꯗ ꯅꯪꯅ ꯑꯩ ꯄꯨꯕꯤꯅꯤꯉꯥꯏꯅꯤ ꯀꯩꯅꯣꯅꯦ ꯑꯩꯅ ꯀꯅꯥꯃꯨꯛ ꯄꯨꯗꯣꯏꯅꯣ
ꯅꯪ ꯍꯥꯏꯗꯤ ꯀꯅꯥ ꯀꯅꯥ ꯀꯅꯥ ꯆꯠꯁꯤꯔꯣ ꯍꯥꯏꯕꯗꯨꯗꯦ ꯅꯪ ꯍꯦꯔꯣ ꯌꯥꯎꯍꯟꯅꯤꯡꯕ꯭ꯔꯥ ꯈꯜꯂꯤꯕꯀꯣ
ꯅꯠꯇꯦꯗ ꯑꯗꯣ ꯅꯪꯅ ꯄꯤꯔꯤꯕ ꯍꯩꯅꯧꯖꯦ ꯑꯆꯥꯔꯗꯤ ꯀꯣꯟꯅꯔꯣꯏꯗ ꯇꯤꯟꯁꯨ ꯆꯥ ꯃꯥꯂꯦꯗ
ꯍꯣꯏ ꯑꯗꯨꯝ ꯆꯥꯎ ꯑꯩ ꯏꯆꯦ ꯑꯝꯐꯥꯎ ꯆꯥꯗ꯭ꯔꯤꯌꯦ ꯉꯔꯥꯡ ꯏꯃꯥꯟꯅꯕꯅ ꯍꯦꯛꯄꯗꯨꯗꯀꯣ ꯃꯥ ꯀꯥꯔꯒ ꯍꯦꯛꯕꯗ ꯂꯧ ꯂꯧꯍꯧꯕꯅꯦꯕ ꯇꯤꯟꯗꯤ ꯆꯥꯗꯦꯍꯦ
ꯑꯃꯗꯨꯕꯨꯗꯤ ꯍꯣꯋꯦ ꯑꯗꯨꯕꯨꯗꯤ ꯑꯥ ꯍꯣ ꯑꯍꯣꯕꯖꯦ ꯇꯤꯟ ꯆꯥꯔꯝꯅꯤ ꯑꯩꯖꯨ ꯐꯖꯟ ꯌꯦꯡꯗ꯭ꯔꯦ ꯈꯣꯏ ꯉꯁꯥꯏ ꯏꯅꯝꯄꯍꯣꯏ ꯈꯥꯏꯔꯒ ꯊꯝꯕꯗꯨꯗꯤ ꯇꯤꯟ ꯑꯝꯇꯥ ꯆꯥꯗꯦ ꯑꯍꯣꯕꯖꯤ ꯇꯤꯟ ꯆꯥꯕ ꯃꯥꯜꯂꯦ ꯑꯗꯨꯗꯤ ꯁꯣꯏꯗ ꯆꯥꯔꯅꯤ ꯑꯗꯨ ꯑꯣꯏꯔꯖꯨ
ꯑꯗꯣ ꯁꯤꯟꯕꯔꯣ
ꯍꯥ
ꯁꯤꯟꯃꯥꯔꯣ
ꯈꯪꯗꯦ ꯑꯩꯁꯨ ꯆꯥꯗ꯭ꯔꯤꯅꯦꯃꯦ ꯑꯩ ꯆꯥꯗ꯭ꯔꯤ ꯅꯣꯏ ꯍꯣꯏ ꯆꯥꯗ꯭ꯔꯤꯌꯦ ꯅꯣꯏꯒꯤ ꯈꯜꯂꯒ ꯅꯪ ꯅꯣꯏ ꯅꯨꯡꯁꯤꯃꯟꯕꯒꯤ ꯄꯨꯔꯛꯄ ꯋꯥꯅꯤ
ꯑꯁ ꯌꯝ ꯅꯨꯡꯁꯤꯀꯣ
ꯑꯗꯨꯅꯦꯕ ꯑꯩꯈꯣꯏ ꯅꯣꯏ ꯑꯩꯈꯣꯏꯅ ꯅꯣꯏ ꯀꯌꯥꯝ ꯈꯟꯒꯦ ꯀꯌꯥꯝ ꯈꯟꯕꯤꯒꯦ ꯍꯥꯏꯗꯤ ꯅꯣꯏꯗꯤ ꯈꯪꯉꯣꯏꯅꯦ
ꯈꯪꯉꯦꯗ
ꯎꯝ ꯈꯪꯉꯝꯃꯅꯤ ꯏꯁ ꯈꯪꯉꯝꯃꯅꯤ ꯍꯥꯏ ꯍꯥꯏꯗꯕꯩ ꯋꯥꯅꯤ ꯀꯥꯏꯅ ꯀꯥꯗꯔꯗꯤ ꯌꯥꯝ ꯍꯩꯒ꯭ꯔꯥꯕ ꯃꯁꯛ ꯏꯐꯥ ꯐꯖꯔꯒ
ꯋꯥ ꯅꯗꯤꯅꯦ ꯑꯩ ꯈꯪꯉꯦ ꯍꯥꯏꯕ
ꯅꯁꯛ ꯏꯐꯥ ꯐꯖꯔꯒ ꯋꯥ ꯉꯥꯡꯕꯗꯤ ꯌꯥꯝ ꯍꯩꯔꯦ ꯑꯁ ꯉꯁꯤꯗꯤ ꯋꯥꯔꯦ ꯉꯁꯥꯏ ꯑꯌꯨꯛꯇꯒꯤ ꯊꯕꯛ ꯆꯠꯂ ꯆꯠꯂꯒ ꯑꯃꯨꯛ ꯍꯦꯛ ꯍꯜꯂꯛꯄꯒ ꯑꯥ ꯀꯅꯥꯅ ꯂꯝꯄꯥꯛꯇꯥ ꯑꯃꯨꯛ ꯁꯥꯟꯅꯕ ꯆꯦꯜꯂꯨꯔꯦ
ꯑꯣ
ꯅꯥꯕꯨꯨꯡ ꯑꯩꯁꯦ ꯋꯥꯠ ꯔꯦ ꯄꯣꯊꯥꯕ ꯐꯪꯗ꯭ꯔꯦ
ꯑꯁ ꯈ꯭ꯋꯥꯡ ꯈꯣꯡꯒ ꯂꯣꯏ ꯅꯥ
ꯍꯌꯦꯡꯒꯤ ꯊꯕꯛ ꯆꯠꯇꯣꯏꯔꯣ
ꯍꯌꯦꯡ ꯆꯠꯀꯤꯅꯤ ꯊꯕꯛ ꯂꯩ ꯎꯄꯥꯏ ꯂꯩꯇꯦ ꯅꯪꯗꯤ
ꯑꯩꯗꯤ ꯑꯩ ꯑꯥ ꯅꯨꯡꯗꯥꯡꯗ ꯆꯠꯀꯥꯅꯤ
ꯅꯨꯡꯗꯥꯡꯗ
ꯎꯝ
ꯐꯩꯀꯣ ꯊꯕꯛ ꯂꯩꯕꯅꯤꯅ ꯀꯩꯅꯣ ꯆꯦ ꯆꯦꯔꯪ ꯃꯈꯣꯟꯒ ꯇꯥꯏꯍꯦ
ꯑꯥ
ꯀꯩꯅꯣ ꯑꯖ ꯑꯆꯥꯄꯣꯠ ꯆꯥꯏꯔꯣ
ꯆꯥꯗꯦ ꯑꯩ ꯆꯥꯛ ꯆꯥꯗ꯭ꯔꯤꯌꯦ
ꯅꯪ ꯍꯤꯟꯖꯥꯡꯗꯤ ꯊꯣꯉꯕꯗꯤ
ꯏꯆꯦꯅ ꯊꯣꯡꯉꯦꯗ ꯑꯩꯅ ꯊꯣꯡꯗꯦꯗ꯫
ꯎꯝ
ꯏꯆꯦꯅ ꯊꯣꯡꯉꯦ ꯑꯩꯅ ꯊꯣꯡꯗꯦ꯫
ꯅꯣꯏ ꯆꯦꯁꯨ ꯂꯩꯕ꯭ꯔ ꯖꯦ?
ꯏꯆꯦ ꯍꯥꯏꯕꯗꯤ ꯑꯁꯤꯗ ꯂꯩꯕ ꯏꯆꯦ ꯊꯪꯅꯕ ꯏꯆꯦ꯫
ꯑꯣ ꯅꯣꯏ ꯄꯨꯟ ꯄꯨꯟ ꯊꯣꯡꯃꯤꯟꯅꯕ꯭ꯔꯣ ꯑꯩ ꯁꯤꯕꯣ?
ꯍꯣꯏ
ꯏꯁ ꯌꯥꯝ ꯐꯩꯀꯣ꯫
ꯄꯨꯟꯅ ꯆꯥꯃꯤꯟꯅꯩꯌꯦ꯫
ꯐꯩꯌꯦ ꯐꯩꯌꯦ ꯑꯍꯥ ꯑꯍꯥ ꯍꯥꯎꯕ ꯊꯣꯡꯉꯨ꯫
ꯊꯣꯡꯉꯦ
ꯑꯍꯥꯎ ꯑꯍꯥꯎꯕ ꯊꯨꯡꯉꯣ꯫
ꯏꯆꯦꯗꯤ ꯑꯍꯥꯎ ꯑꯍꯥꯎꯕ ꯑꯗꯨꯝ ꯊꯣꯡꯕꯤꯌꯦꯅ꯫
ꯅꯪꯁꯦ ꯅꯣꯏꯕ꯭ꯔꯥꯅꯦ? ꯌꯥꯝ ꯪꯗꯦ ꯌꯥꯝ ꯀꯪꯕ ꯀꯪꯁꯨ ꯀꯪꯗꯦ ꯌꯥꯝ ꯅꯣꯏꯕꯁꯨ ꯅꯠꯇꯦ꯫ ꯆꯞ ꯆꯥꯔꯦꯗ
ꯉꯁꯥꯏ ꯎꯔꯤꯗꯨꯗꯤ ꯑꯩ ꯅꯣꯏꯗꯦ ꯍꯥꯏꯒꯦꯔꯣ
ꯌꯥꯝ
ꯍꯦꯟꯅ ꯐꯖꯊꯣꯛꯄ꯭ꯔꯣ?
ꯍꯦꯟꯅ ꯑꯥ ꯉꯧꯊꯣꯛꯄ꯭ꯔꯣ ꯀꯃꯥꯏꯅ ꯇꯧꯋꯦ?
ꯉꯧ ꯌꯥꯝ ꯌꯥꯝ ꯐꯖꯕ ꯃꯇꯝ ꯍꯥꯏꯁꯤꯔ ꯐꯖꯕ ꯑꯣꯏꯔꯦꯕ ꯉꯥꯏ ꯉꯥꯎꯅꯕ ꯇꯥꯏ ꯁꯤꯡꯅ ꯆꯥꯛꯄ ꯇꯥꯏꯃꯤꯡꯗꯣ꯫
ꯍꯩꯅꯧ ꯍꯩꯅꯧ ꯑꯆꯥꯔ ꯇꯧꯋꯦ꯫ ꯃꯁꯤꯡ ꯇꯔꯦꯠꯅꯤ ꯍꯥꯏꯔꯒ ꯇꯔꯦꯠ ꯈꯛꯇ ꯑꯌꯦ ꯑꯩꯁꯤ ꯀꯨꯟꯃꯨꯛꯇꯤ ꯄꯨꯔꯛꯑꯒꯦ ꯇꯧꯕꯅꯦꯕ ꯉꯁꯥꯏ ꯑꯩꯈꯣꯏ ꯔꯦꯟ ꯚꯔꯥ ꯂꯩꯕ ꯌꯨꯝꯕꯨꯁꯤꯡ ꯅ ꯈꯔ ꯈꯔ ꯂꯣꯏ ꯂꯧꯈ꯭ꯔꯦꯑꯕ꯫
ꯎꯝ
ꯈꯣꯏ ꯁꯥꯏꯟꯁ ꯁꯦꯟꯇꯔꯒꯤꯗꯣ ꯑꯍꯥꯎꯕ ꯂꯩꯌꯦꯕ ꯍꯦꯛ ꯂꯥꯛꯄ ꯀꯥꯟ ꯑꯩꯗꯤ ꯁꯥꯏꯟꯁ ꯁꯦꯟꯇꯔ ꯇꯧꯕꯁꯦ ꯑꯍꯥꯎꯕꯗ ꯐꯪꯕꯅꯦꯕ
ꯍꯦꯛ ꯑꯃꯒꯗꯕꯅꯦ ꯑꯍꯥꯎꯕꯗꯣ ꯑꯗꯣ ꯑꯁꯤꯁꯦ ꯑꯩꯅ ꯁꯨꯝ ꯌꯦꯡꯕꯗ ꯁꯤꯟꯒꯗꯧꯕꯁꯨ ꯃꯥꯜꯂꯦ꯫
ꯍꯣꯏ ꯅꯍꯥꯎꯗꯣ ꯀꯃꯥꯏꯅ ꯇꯧꯔꯤꯗꯣ ꯅꯪ ꯅꯪ ꯆꯥꯗꯦ ꯑꯩ ꯑꯩ ꯍꯣꯔꯦꯟ ꯆꯥꯔꯒ ꯍꯥꯏꯕꯤꯔꯛꯀꯦ
ꯑꯥꯟꯅ ꯍꯥꯔꯁ ꯑꯃꯨꯛ ꯍꯦꯛ ꯆꯥꯕ ꯌꯥꯏꯅ
ꯎꯝ ꯏꯁꯤꯡ ꯊꯛ
ꯑꯁ ꯅꯪ ꯌꯥꯝ ꯀꯪꯈ꯭ꯔꯦꯅ
ꯇꯥꯕ꯭ꯔꯣ
ꯅꯪꯗꯤ ꯌꯥꯝ ꯀꯪꯈ꯭ꯔꯦ
ꯇꯥꯕꯨ
ꯌꯥꯝ ꯀꯪꯒ꯭ꯔꯦꯕ
ꯇꯥꯕ꯭ꯔꯣ ꯇꯥꯗꯕ꯭ꯔꯣ
ꯇꯌꯦ
ꯍꯜꯂꯣ
ꯇꯥꯏ ꯅꯪꯗꯤ ꯌꯥꯝ ꯀꯪꯒ꯭ꯔꯦꯕ
ꯍꯥꯥ
ꯀꯩꯅ‌ꯣ
ꯈꯔ ꯈꯔ ꯅꯣꯏꯍꯜꯂꯣ
ꯍꯜꯂꯣ
ꯍꯥꯎ
ꯍ‌ꯣ ꯂꯤꯁꯕꯤ
ꯍꯥꯎ ꯄꯈꯪ
ꯀꯩꯗꯧꯔꯕꯝꯃꯤꯅꯣ ꯑꯩꯅ ꯉꯥꯡꯉꯥꯁꯤ ꯇꯥꯗꯕ꯭ꯔꯣ
ꯇꯥꯏꯌꯦ
ꯀꯩꯗꯧꯔꯝꯃꯤꯅ‌ꯣꯕ
ꯑꯩꯒꯣ ꯑꯩꯗꯣ ꯆꯥꯛ ꯆꯥꯅꯕ ꯁꯤꯡꯖꯨ ꯃꯦꯠꯂꯤꯕꯅꯦ ꯂꯣꯏꯔ‌ꯦ
ꯇꯥꯔꯗꯤ ꯈꯨꯝꯕ ꯌꯥꯗ꯭ꯔꯦꯗꯤ ꯑꯩ ꯀꯧ
ꯑꯗꯨ ꯍꯜꯂꯣ ꯍꯜꯂꯣ ꯍꯥꯏ ꯍꯥꯏꯔꯣ ꯂꯩꯔꯒ
ꯎꯝ ꯆꯩ ꯆꯅꯤ
ꯅꯪꯗꯣ ꯅꯔ ꯅꯣꯏ ꯍꯜꯂꯛꯑꯣ ꯍꯥꯏꯕ ꯀꯥꯡꯃꯟꯈ꯭ꯔꯦ ꯍꯥꯏꯕ
ꯑꯩ ꯌꯥꯝ ꯀꯪꯉꯕꯣ
ꯌꯥꯁ ꯀꯪꯉꯦ ꯀꯪꯉꯦ ꯍꯥꯟꯅꯗꯤ ꯌꯥꯝ ꯂꯣꯏꯔꯝꯃꯤ ꯗꯨꯗꯤ
ꯑꯩ ꯀꯪꯉꯁꯨ ꯅꯪ ꯅꯣꯏꯗꯤ ꯌꯥꯔꯦ ꯀꯩꯅꯣ
ꯌꯥꯗꯦ
ꯅꯪ ꯅꯍꯥꯟꯃ‌ꯣꯛ ꯍ‌ꯣꯁꯄꯤꯇꯥꯜ ꯂꯩꯕꯗ ꯑꯩ ꯌꯥꯝ ꯀꯪꯉꯦ ꯍꯥꯏꯕꯗꯣ ꯑꯗꯨꯗꯒꯤꯗꯤ ꯈꯔꯗꯤ ꯅꯣꯏꯔꯝꯕꯅꯤꯗ
ꯑꯥ ꯈꯤꯇꯪ ꯈꯤꯇꯪꯗꯤ ꯍꯦꯟꯒꯠꯄ ꯃꯥꯜꯂꯦ ꯀꯣ
ꯋꯦꯠ ꯑꯃꯔ ꯑꯅꯤꯔꯗꯤ ꯍꯦꯟꯒꯠꯂꯝꯃꯅꯤ
ꯍ‌ꯣꯏ ꯑꯗꯨꯒꯨꯝꯕ ꯅꯣꯏꯔ ꯌꯥꯝ ꯋꯥꯏꯑꯦꯕ ꯄꯨꯛꯁꯦ ꯅꯣꯏꯔꯒ ꯄꯨꯛꯁꯦ ꯆꯥꯎꯋꯦꯕ ꯄꯨꯛ ꯊꯤꯟꯗꯣꯔꯛꯑꯦꯕ ꯑꯗ ꯄꯨꯣꯛ ꯊꯤꯟꯗꯣꯔꯛꯄ ꯍꯦꯟꯅ ꯋꯥꯏꯑꯦꯕ
ꯍꯣꯏ ꯑꯩꯁꯨ ꯍꯟꯗꯛꯇꯤ ꯀꯪꯍꯜꯂꯗꯕꯅꯤ
ꯏꯁ ꯌꯥꯏ ꯌꯥꯝ ꯀꯪꯉꯅꯨ ꯀꯪꯉ ꯐꯖꯔꯣꯏ ꯑꯗꯨꯒꯤ ꯇꯥꯏꯃꯤꯡꯗꯨ ꯌꯥꯝ ꯐꯖꯔꯕꯅꯦ ꯁꯛꯁꯨ ꯐꯖ ꯊꯣꯛꯑꯦ ꯌꯦꯡꯕꯗꯁꯨ ꯑꯗꯨꯝ ꯌꯥꯝ ꯐꯖꯔꯦ ꯑꯁ
ꯎꯝ
ꯅꯪ ꯀꯣꯏꯕ ꯐꯪ ꯐꯪ ꯅꯪ ꯀꯣꯏꯕ ꯐꯪꯕ ꯃꯤꯗꯤ ꯃꯔꯥꯏꯕꯣꯛ ꯌꯥꯝꯅ ꯐꯔꯅꯤ
ꯑꯗꯣ ꯃꯤꯅꯗꯤ ꯑꯩꯁꯦ ꯊꯤꯅ ꯍꯥꯏꯌ‌ꯦꯅ‌ꯦ ꯀꯃꯥꯏꯅ ꯇꯧꯕ꯭ꯔ‌ꯣ ꯀ‌ꯣ
ꯀꯅꯥ ꯀꯅꯥ ꯍꯥꯏꯕ
ꯍꯥꯏꯌ‌ꯦ ꯑꯁ ꯊꯤꯌ‌ꯦ ꯊꯤꯌ‌ꯦ ꯅ ꯍꯥꯏ
ꯊꯤ ꯍꯥꯏꯕ ꯑꯗꯨꯛ ꯐꯖꯕꯗꯨꯕꯨ ꯊꯤꯒꯅꯤ ꯃꯆꯤꯟ ꯊꯤꯒꯅꯨ ꯐꯥꯎꯋ ꯃꯔꯝꯅ ꯍꯥꯏꯔꯝꯃ
ꯑꯩꯅ ꯑꯩꯅ ꯆꯤꯟꯊꯤꯕ ꯅꯠꯇꯦ ꯃꯤꯅ ꯍꯥꯏꯔꯤꯅ ꯑꯩꯗꯣ ꯁꯛꯊꯤꯌ‌ꯦꯅ ꯑꯩꯁꯦ ꯀꯩꯁꯨ ꯐꯖꯗꯦ ꯍꯥꯏ ꯑꯩꯁꯦ ꯑꯩꯁꯦ ꯐꯖꯔꯤꯁꯦ ꯑꯩ ꯁꯛ ꯁꯛꯇꯣ ꯅꯨꯡꯁꯤꯕꯩꯅꯦ ꯑꯇꯩ ꯔꯥꯁꯤ ꯀ‌ꯦꯝꯇ ꯌꯥꯎꯗꯦ ꯍꯥꯏꯌꯦ
ꯀꯅꯥ ꯍꯥꯏꯅꯣ ꯅꯪ ꯊꯤꯌ‌ꯦ ꯍꯥꯏ ꯃꯤꯗꯤ ꯃꯃꯤꯠ ꯁꯦꯞ ꯁꯦꯠꯄ ꯃꯤ ꯑꯣꯏꯔꯝꯅꯤ ꯃꯃꯤꯠ ꯁꯦꯞꯄ ꯃꯤ ꯑꯣꯏꯔꯝꯅꯦꯕ
ꯑꯣꯏꯔꯝꯗꯧ ꯃꯥꯜꯂꯦ ꯂꯤꯆꯩꯅ ꯁꯦꯠ ꯁꯦꯠ ꯑꯝꯇ ꯊꯨꯟꯗ ꯊꯤꯕꯤꯌ‌ꯣ
ꯃꯤ ꯐꯨꯕꯖꯨ ꯍꯥꯏꯇ‌ꯦꯅꯦ
ꯑꯁ ꯑꯩ ꯊꯋꯥꯏ ꯅꯨꯡꯉꯥꯏꯅ ꯂꯩꯕꯅ‌ꯦ ꯑꯩꯉꯣꯟꯗ ꯊꯤꯌ‌ꯦ ꯑꯩ ꯁꯛꯁꯦ ꯑꯗꯨꯝ ꯍꯥꯏꯕꯤꯌꯦ
ꯑꯣ ꯍꯥꯏꯖꯤꯟꯕ ꯑꯣꯏꯔꯝꯅꯤ ꯅꯪ ꯅꯨꯡꯁꯤꯕꯒꯤ ꯅꯪ ꯅꯨꯡꯁꯤꯕ ꯅꯪ ꯅꯨꯡꯁꯤꯕꯒꯤ ꯍꯥꯏꯖꯤꯟꯕ ꯑꯣꯏꯔꯝꯒꯅꯦꯕ
ꯑꯁ ꯈꯪꯗꯦ
ꯑꯣꯏꯔꯝꯒꯅꯤꯗ ꯅꯪ ꯊꯤ ꯍꯥꯏꯕ ꯃꯤꯗꯨꯒꯤ ꯃꯃꯤꯠ ꯃꯃꯤꯠ ꯌꯥꯗꯕꯒꯤ ꯑꯣꯏꯔꯝꯅꯤ ꯍꯧꯖꯤꯛꯐꯥꯎ ꯆꯥꯛ ꯊꯣꯡ ꯌꯦꯟꯖꯥꯡ ꯊꯦꯡꯗ꯭ꯔꯤꯅꯦ ꯄꯨꯡ ꯑꯥ ꯌꯧꯔꯑꯦ
ꯑꯩ ꯂꯣꯏꯔꯦ ꯆꯞ ꯆꯥꯔꯗꯕꯅꯦ
ꯀ ꯅꯪ ꯏꯟꯁꯥꯡ ꯊꯣꯡꯗ꯭ꯔꯤ ꯍꯥꯏꯕ ꯅꯠꯇ꯭ꯔꯣ
ꯑꯩꯅ ꯑꯩꯅ ꯊꯣꯡꯗꯦ ꯍꯥꯏꯕ ꯏꯆꯦꯅ ꯊꯣꯡꯉꯦ ꯍꯥꯏꯕ
ꯅꯣꯏ ꯆ‌ꯦꯅ ꯊꯣꯛꯉ‌ꯦ ꯍꯥꯏꯕ ꯑꯣ ꯏꯟꯖꯥꯡ ꯌꯥꯝ ꯍꯥꯎꯔꯝꯗꯧ ꯃꯥꯜꯂꯦꯀꯣ ꯑꯗꯨꯗꯤ
ꯀꯪꯁꯣꯏꯅꯤ ꯀꯪꯁꯣꯏ
ꯀꯥꯡꯁꯣꯏ ꯀꯥꯡꯁꯣꯏ ꯅ ꯐꯔꯦꯗ ꯑꯍꯥꯎꯕ ꯌꯥꯝ ꯆꯥꯔꯨꯅꯨ ꯑꯗꯨꯗꯒꯤ ꯅꯪ ꯅꯣꯏꯔꯗꯤ ꯅꯪ ꯋꯥꯔꯅꯤ
ꯋꯥ ꯁꯣꯏꯕꯨꯝꯅꯦ ꯑꯗꯒꯤ ꯀꯔꯤ ꯀꯔꯤꯅꯣ ꯌꯥꯝ ꯊꯥꯛꯑꯦ
ꯍ ꯍꯥꯎꯕꯅꯤ ꯌꯥ
ꯑ ꯍꯥꯎꯋꯦ ꯑꯗꯨꯝ ꯑꯦ ꯆꯥꯗꯤ ꯆꯥꯗ꯭ꯔꯤꯌꯦ ꯑꯗꯣ ꯑꯗꯨꯝ ꯍꯥꯎꯕꯅꯦ ꯍꯥꯏꯕ
ꯍꯣꯏ ꯀꯥꯡꯁꯣꯏꯗꯤ ꯍꯥꯎꯕꯅꯤ
ꯊꯤꯟꯕꯤꯔꯛꯎꯔꯕ